ꯇꯥꯕ ꯑꯣ ꯍꯧꯖꯤꯛ ꯆ ꯇꯔꯛꯑꯦ ꯀꯌꯥꯗꯤ ꯋꯥꯈꯔꯦ ꯎꯝ ꯀꯩꯅꯦ ꯋꯥꯛ ꯅꯨꯡꯉꯥꯏꯇꯕꯩꯗ ꯀꯔꯤꯒꯤꯗꯣꯝ ꯇꯧꯔꯦ ꯑꯁꯤꯗꯤ
ꯑꯩ ꯃꯗꯨ ꯌꯥꯗ
ꯑꯣ ꯑꯣ ꯀꯩꯅꯣ ꯇꯧꯔꯛꯑꯦ ꯊꯥꯔꯛꯑꯦ ꯑꯗꯨꯕꯨꯗꯤ ꯑꯃ ꯊꯥꯕꯤꯗꯣ
ꯎ ꯍꯣꯏ ꯑꯩ ꯁꯨꯈ꯭ꯔꯕꯅꯦꯕ
ꯍꯣꯏ ꯍꯣꯏ ꯍꯣꯏ ꯆꯥꯛ ꯆꯥꯔꯕꯣ
ꯆꯥꯛꯂꯣꯏꯗ ꯉꯏꯔꯤꯌꯦ
ꯑꯗꯨ ꯂꯣꯏꯗ ꯉꯥꯏꯗꯤ
ꯄꯣ ꯐꯔ ꯍꯕ
ꯀꯠꯂ ꯀꯞ ꯐꯡꯗꯔꯤꯗ ꯀꯣꯂꯤꯀ ꯐ ꯇꯁꯤ ꯑꯣ ꯍꯣꯏ ꯍꯋꯥꯏ ꯀꯪꯆꯠ ꯊꯣꯡꯉꯦ ꯉꯁꯤꯗꯤ ꯅꯣꯡ ꯍꯣꯏ ꯅꯣꯡꯁꯤꯗ
ꯑ
ꯅꯪ ꯉꯁꯥꯏ ꯆꯠꯁꯦ ꯍꯥꯏꯕꯗꯑꯣ ꯇꯣꯛꯑꯦ ꯅꯣꯡꯁꯤꯅ
ꯆꯠꯁꯦ ꯉꯥꯛꯇꯪꯅꯦ ꯃꯥꯗꯣ ꯉꯟꯇꯥꯅ ꯆꯠꯅꯤ ꯍꯥꯏꯌꯦꯕ ꯅꯨꯡꯊꯤꯟꯗ ꯕꯖꯥꯔꯗ ꯑꯗꯨ ꯆꯠꯇ꯭ꯔꯤꯀꯥꯟꯗ ꯂꯥꯛꯑꯣꯒꯤ
ꯑꯣ ꯃꯥ ꯀꯩ ꯕꯖꯥꯔꯗ ꯀꯩꯗꯧꯒꯦꯁꯦ
ꯈꯪꯗꯦ ꯑꯗꯨꯗ ꯈꯔ ꯀꯩ ꯀꯩꯒꯤꯅꯣ ꯆꯠꯅꯤ ꯑꯗꯨ ꯆꯠꯇ꯭ꯔꯤꯀꯥꯟꯗ ꯍꯥꯏꯔꯛꯄꯅꯦ
ꯑꯥ ꯃꯥꯗꯤ ꯍꯥꯟꯅꯒꯤ ꯊꯕꯛꯇꯨꯁꯨ ꯑꯗꯨꯝ ꯇꯧꯔꯤ ꯅꯠꯇ꯭ꯔꯣ ꯑꯥꯗ ꯇꯧꯕꯤꯗ ꯏꯁꯤꯡ ꯏꯁꯤꯡꯒꯤꯗꯣ ꯄꯩꯁꯥꯁꯤ ꯄꯩꯁꯥꯁꯤ ꯄꯩꯁꯥꯁꯦ ꯗꯕꯜꯅꯤꯅꯦ ꯃꯣꯏꯗꯤ
ꯎꯝ
ꯄꯥ ꯄꯩꯁꯥ ꯇꯥꯟꯕꯗꯤ ꯍꯩꯈ꯭ꯔꯕ
ꯑꯩꯈꯣꯏꯅ ꯁꯣꯝꯗ ꯌꯣ
ꯎꯝ
ꯑꯝꯇ ꯄꯥꯏꯗꯦ ꯌꯣ
ꯍꯣꯏ
ꯑꯗꯨꯅꯦ ꯅꯣꯡ ꯉꯁꯥꯏ ꯆꯨꯕꯗꯨꯗ ꯑꯩꯁꯦ ꯑꯩ ꯍꯪꯉꯛꯝꯃꯤꯗꯣ ꯅꯣꯡꯁꯦ ꯍꯅ ꯆꯠꯁꯤꯅ ꯍꯥꯏꯅꯕꯒ ꯕꯔꯁꯅꯤꯡ ꯇꯧꯕ ꯂꯣꯏꯕꯒ
ꯑꯣ
ꯑꯁ ꯍꯥꯏꯗ ꯅꯪ ꯉꯔꯥꯡ ꯅꯣꯏ ꯃꯥꯒ ꯆꯠꯃꯤꯟꯅꯕ ꯅꯠꯇ꯭ꯔꯣ ꯑꯥꯗ ꯍꯜꯂꯛꯄꯗꯣ ꯍꯜꯂꯛꯃꯤꯗ ꯅꯠꯇ꯭ꯔꯣ ꯊꯦꯡꯉꯦꯀꯣ
ꯊꯦꯡꯉꯦꯗ ꯋꯥꯏ
ꯍꯣꯏ ꯑꯗꯨꯅꯦ ꯑꯉꯥꯡꯗ ꯑꯗꯨꯝ ꯊꯦꯡꯅꯗꯔꯛꯏꯕꯥꯅꯤ
ꯑꯣ ꯎꯝ
ꯅꯣꯡꯁꯨ ꯇꯥꯔꯛꯄꯒ ꯑꯗꯨꯗꯩ ꯄꯨꯡ ꯇꯔꯨꯛ ꯃꯈꯥꯏ ꯍꯥꯏꯗꯣ ꯑꯗꯨꯝ ꯃꯝꯃꯦꯕ ꯐꯖꯅ ꯌꯧꯔꯛꯄꯨ ꯌꯧꯔꯛꯄꯥꯗ
ꯍꯣꯏ
ꯁꯥꯏꯗ ꯉꯥꯏꯍꯛ ꯂꯩ ꯆꯠꯂꯨꯔꯁꯦ ꯅꯪ ꯍꯥꯏꯕꯗꯣ
ꯍꯣ ꯍꯣ ꯍꯣꯏ ꯅꯪ ꯀꯣꯟ ꯐꯦꯡꯗ꯭ꯔꯤꯕ
ꯑꯧ ꯌꯥꯅꯤ ꯉꯥꯏꯍꯛ ꯂꯩꯔ ꯐꯦꯡꯕ
ꯎꯝ ꯐꯦꯡꯗꯣꯛ
ꯑꯥ ꯅꯪꯗꯤ
ꯎꯝ ꯑꯩꯈꯣꯏ ꯃꯥꯅ ꯐꯦꯡꯏ
ꯑꯁ ꯀꯥꯡꯖꯦ ꯏꯔꯥꯏ ꯇꯥ ꯂꯩꯔꯝꯃꯦꯅꯦ
ꯎꯝ ꯏꯔꯥꯏ ꯀꯥꯡ ꯇꯥꯔ ꯇꯔꯨꯛ ꯏꯔꯥꯏꯔꯅꯦ
ꯀꯥꯡ ꯇꯔꯥ ꯇꯔꯦꯠ ꯍꯥꯏꯕ ꯅꯠꯇꯕꯣ ꯀꯥꯡꯁꯦ
ꯎꯝ ꯐꯃꯨꯡꯗ ꯅꯪꯒꯤ ꯑꯩꯅ
ꯅꯣꯡꯃ ꯁꯀꯨꯜ ꯀꯥꯗꯣꯏꯔꯥ
ꯆꯠꯇ꯭ꯔꯤꯗ ꯇꯥꯡ ꯇꯔꯥ ꯇꯔꯨꯛ ꯀꯩꯅꯣ ꯇꯥꯏꯌꯦ ꯁꯒꯣꯜꯁꯦꯟ
ꯑꯣ ꯇꯔꯥ ꯇꯔꯦꯠ ꯅꯠꯇꯕꯣ
ꯅꯠꯇꯦ
ꯑꯩ ꯇꯔꯥ ꯇꯔꯦꯠꯅꯦꯅ ꯂꯩꯅꯤꯀꯣ ꯕꯥꯞꯁꯦ ꯌꯦꯡꯉꯣꯅꯦ
ꯎꯝ
ꯇꯔꯥ ꯇꯔꯨꯛ ꯏꯕꯦꯝ ꯄꯩꯁꯥ ꯄꯤꯔꯛꯇꯔꯤ ꯃꯣꯏ ꯑꯥ ꯀꯩꯅꯣꯒꯤꯗꯣ ꯑꯩꯈꯣꯏꯒꯤꯗꯣ ꯂꯧꯕ ꯂꯥꯛꯇꯦꯅ ꯀꯞꯄꯨ ꯀꯞꯅꯤꯡꯉꯦ ꯇꯥꯡ ꯇꯔꯥꯃꯉꯥꯁꯨ ꯑꯃꯨꯛ ꯍꯥꯡꯆꯤꯠꯅꯤ
ꯎꯝ
ꯎꯝ ꯑꯗꯨꯗ ꯂꯣꯏꯈ꯭ꯔꯗꯤ ꯐꯔꯅꯤ
ꯍꯣꯏ
ꯅꯪ ꯁ꯭ꯇꯦꯠꯇꯁ ꯎꯅꯗꯕ꯭ꯔꯣ ꯑꯩꯅ ꯍꯥꯏꯕꯗꯣ
ꯎꯗꯦ ꯀꯩꯅꯣ ꯃꯣꯏ ꯀꯩꯅꯣ ꯃꯣꯏ ꯀꯥꯏꯗꯅꯣ ꯆꯠꯂꯤꯗꯣ
ꯀꯩ ꯂꯝꯅꯣ ꯈꯪꯗꯦꯅꯦ ꯑꯗꯨꯗꯣ ꯀꯩꯅꯣ ꯑ ꯂꯣꯏ ꯌꯥꯎꯋꯦ ꯃꯃꯥꯁꯨ ꯃꯅꯥꯎꯄꯥꯁꯨ ꯃꯆꯦꯁꯨ ꯃꯥꯏ ꯃꯥꯏ
ꯇꯧꯔꯦ ꯑꯗꯨꯝ ꯊꯝꯃꯨ ꯇꯥꯗꯦ ꯍꯥꯏꯕ ꯀꯩꯝ ꯇꯧꯗꯦ ꯇꯥꯎ ꯑꯗꯨꯝ ꯇꯥꯎꯋꯣ ꯑꯗꯨꯝ ꯇꯥꯗꯦ ꯑꯩꯉꯣꯟꯗ ꯇꯥꯗꯦꯕ ꯍꯜꯂꯣ ꯍꯜꯂꯣ ꯍꯜꯂꯣ ꯎꯝ ꯍꯩꯕꯣꯡꯕꯦꯝꯔꯣ ꯑꯁꯤꯗ ꯌꯥꯎꯔꯝꯅꯤ ꯌꯦꯡꯉꯨ ꯁꯤꯗ ꯇꯣꯟ ꯇꯣꯟ ꯊꯝ ꯊꯝ ꯎꯝ